ꯍꯜꯂꯣ
ꯑꯥ ꯑꯩꯌꯣ ꯇꯥꯏ
ꯍꯥꯥ
ꯑꯥ ꯀꯔꯤ ꯇꯧꯕ꯭ꯔꯣ
ꯑ ꯍꯦ ꯄꯒ ꯂꯗ
ꯆꯥꯛ ꯆꯥꯕꯗꯤ ꯂꯣꯏꯔꯦ ꯑꯩꯁꯨ ꯆꯞ ꯃꯥꯟꯅꯩ ꯎꯝ
ꯀꯔꯤ ꯃꯊꯦ ꯇꯧꯔꯦ ꯑ ꯁꯦ ꯂ ꯂꯤꯗꯤꯁ ꯐꯔꯥꯁ ꯂꯦꯙ ꯏꯁ ꯐ꯭ꯔꯔꯁ ꯂꯦꯗꯤꯁ ꯐ꯭ꯔꯔꯁ
ꯑꯩꯗꯤꯗꯎ ꯄꯥꯏ ꯇꯎ ꯑ ꯅꯗꯤꯦ
ꯑ ꯀꯔꯤ ꯍꯥꯏꯕ꯭ꯔꯣ ꯀꯔꯤ ꯍꯥꯏꯕ꯭ꯔꯣ ꯩꯌꯥ ꯉꯁꯥꯏꯒꯤꯗꯣ ꯆꯕꯤ ꯑ ꯁꯥꯕꯤ ꯁꯥꯕꯤ ꯈꯪꯕ꯭ꯔꯥ
ꯈꯪꯗꯦ
ꯈꯪꯗꯤꯌꯦ
ꯑꯥ
ꯀꯔꯤ ꯍꯥꯏꯅ ꯍꯥꯏꯁꯤꯔꯥ ꯈꯪꯗꯦꯅꯦ ꯀꯩꯅꯣ ꯖꯪꯒꯜ ꯖꯪꯒꯜꯗ ꯀꯩꯅꯣ ꯕꯝ ꯕꯝꯕꯨꯒꯤ ꯔꯨꯠ ꯆꯥꯕꯗꯣ ꯑꯆꯧꯕꯗꯣ
ꯑꯟꯗꯦ
ꯈꯪꯗꯤꯌꯦ
ꯎꯝ
ꯑꯁ ꯀꯔꯤ ꯍꯥꯏꯁꯤꯔ ꯎꯁ
ꯑꯣ ꯑꯣ ꯑꯣ ꯑꯣ ꯑꯣ ꯈꯉꯦ ꯈꯉꯦ ꯈꯉꯦ ꯈꯉꯦ ꯈꯉꯦ ꯅꯣꯏ ꯅꯍꯝ ꯈꯨꯟꯗ ꯂꯩꯕ꯭ꯔꯣ ꯑꯥ
ꯇꯝꯒꯤ ꯃꯤꯔꯣꯁꯤꯡꯒꯤ ꯃꯤꯔꯣ ꯅꯪ
ꯒꯤ ꯃꯃꯤꯅꯦ ꯍꯥꯏꯗꯤ
ꯑꯁ ꯆꯤꯡꯒꯤ ꯃꯤ ꯑꯣꯏꯔꯣ ꯀ꯭ꯔꯤꯒꯦ ꯈꯪꯗꯕ꯭ꯔꯣ ꯑꯗꯣ ꯍꯦꯛꯇ ꯍꯥꯏꯔꯒ ꯍꯦꯛꯇ ꯈꯪꯕ ꯌꯥꯕꯗꯨꯕꯣ
ꯂꯣꯍꯤ ꯆꯤꯡꯅꯜ ꯑꯗꯨꯕꯨ ꯄꯣꯠꯑꯣ ꯂꯣ ꯆꯤꯡꯅꯜ ꯍꯣꯏ ꯂꯣꯟ ꯂꯣꯟ ꯇꯣꯡꯉꯥꯂꯦ ꯑꯗꯨꯒꯤ ꯑꯩ ꯃꯩꯇꯩꯂꯣꯟꯗ ꯑꯣꯏꯅ ꯍꯥꯏꯕꯗꯨꯗꯤ ꯍꯥꯏꯔꯤꯗꯨꯗꯤ ꯑꯗꯨ ꯄꯠꯇ ꯑꯣꯏꯣꯏ ꯍꯣꯏ ꯐꯔꯗꯤꯌꯥ ꯁꯦꯅꯥꯤ ꯀꯥꯏ ꯂꯩꯕ꯭ꯔꯣ ꯀꯩꯅꯣ ꯑꯁ ꯄꯊꯤꯅ ꯍꯥꯎꯋꯦꯍꯦ
ꯑꯩꯒꯤꯁꯨ ꯈꯤꯇꯪꯗꯤ ꯄꯤꯔꯛꯄ ꯌꯥꯏ ꯌꯥꯕꯅꯦ
ꯑꯁ ꯑꯩꯈꯣꯏ ꯂꯥꯞꯅ ꯂꯩꯔꯤꯁꯤꯗꯤ ꯎꯄꯥꯏ ꯂꯩꯗꯣꯏꯅꯦꯍꯦ
ꯑꯗꯨ ꯑꯣꯏꯔꯁꯨ ꯑꯗꯨꯝ ꯊꯤꯟꯕꯤꯕ ꯌꯥꯕꯁꯨ
ꯚꯗꯤꯑꯣ ꯑꯣꯏꯅ ꯊꯥꯔꯛꯑꯣꯔꯣ
ꯅꯪ ꯆꯕꯒꯤꯦ
ꯅꯠꯇꯦꯗ ꯑꯃꯨꯛ ꯕꯪꯁꯤ ꯇꯧꯕꯗꯨꯗ ꯑꯩꯈꯣꯏꯗ
ꯍꯥ ꯑꯦ ꯏꯀꯥꯏ ꯍꯥꯏꯔꯒ ꯑꯦꯐꯕꯤꯒꯨꯝꯕꯗ ꯆꯥꯎꯕꯗꯣ ꯊꯥꯒꯠꯂꯗꯤ
ꯑꯗ ꯎ ꯃꯗ ꯇꯥꯎꯗꯦꯗ
ꯎꯪ ꯇꯧꯔꯝꯒꯅꯤ ꯀꯅꯥ ꯈꯪꯗꯣꯏꯅꯣ
ꯇꯗꯗ ꯑꯁ ꯐꯦꯁꯕꯨꯛꯗ ꯃꯣꯅꯤ ꯇꯥꯏꯁ ꯀꯔꯤ ꯇꯥꯏꯁ ꯇꯧꯗꯦꯗ ꯑꯩꯈꯣꯏꯗꯤ ꯏꯆꯝ ꯆꯝꯅ ꯂꯥꯏꯔꯤꯛ ꯂꯩꯔꯝꯕ ꯃꯤꯅꯦꯗ
ꯇꯧꯕꯅ ꯑꯗꯣ
ꯑꯁ ꯇꯧꯅꯤꯡꯗꯦ ꯇꯧꯔꯒ ꯑꯩ ꯇꯧꯔꯒ ꯅꯪ ꯂꯥꯏ ꯇꯧꯔꯛꯀꯗꯔꯣ ꯁꯦꯠ
ꯑ ꯇꯧꯕꯤꯒꯦ ꯅꯪ ꯇꯧꯔꯗꯤ ꯑꯩ ꯇꯧꯕꯤꯒꯦ
ꯇꯧꯒꯦ ꯍꯥꯏꯗꯤ ꯑꯅꯦ
ꯍꯥꯏꯅ ꯑꯗꯨꯣ ꯑꯗꯨꯃꯥꯏꯅ ꯇꯧꯕꯁꯨ
ꯐꯕꯗꯤ ꯐꯌꯦꯗ ꯈꯔ ꯏꯀꯥꯏꯕ ꯋꯥꯅꯤꯗ ꯁꯛ ꯈꯔꯛ ꯊꯤꯕꯒꯤꯀꯣ
ꯌꯦꯁ ꯅꯅ ꯁꯥꯥꯛꯇꯕ
ꯐꯥꯒꯤ ꯇꯧꯅꯤꯗ ꯏꯁꯣꯔꯅ ꯁꯦꯝꯕꯗ ꯏꯁꯣꯔꯅ ꯁꯦꯝꯕꯗꯐꯥꯎꯕꯣ
ꯇꯣꯏꯅꯃ ꯐꯥꯎꯅꯤ
ꯃꯥꯏ ꯂꯥꯛꯄ꯭ꯔꯣ ꯅꯣꯏꯗ
ꯎꯝ ꯂꯥꯛꯑꯦ ꯉꯁꯥꯏ ꯉꯁꯥꯏꯗꯨꯗꯤ ꯃꯨꯠꯂꯦ ꯍꯧꯖꯤ ꯂꯥꯛꯈ꯭ꯔꯦ ꯅꯣꯏꯒꯗꯤꯦ
ꯂꯥꯛꯇꯕ ꯋꯥꯅꯤꯗ ꯉꯁꯤꯕꯨꯥꯎ ꯐꯖꯅ ꯌꯦꯡꯒꯦ ꯇꯕ ꯍꯥꯏꯔꯒ ꯃꯥꯏ ꯂꯥꯛꯇꯕ ꯋꯥꯅꯤꯗ ꯁꯥꯎꯅꯤꯡꯕꯅ
ꯑ ꯂꯥꯏꯔꯤꯛ ꯂꯥꯛꯇ꯭ꯔꯁꯨ ꯐꯣꯟꯗ ꯌꯦꯡꯕ ꯌꯥꯏꯅ
ꯑꯁ ꯑꯩꯒꯤ ꯕꯤꯛꯇ꯭ꯔꯤꯁꯨ ꯊ꯭ꯔꯤ ꯄꯥꯔꯁꯦꯟ ꯈꯛꯇ ꯉꯥꯏꯔꯦ ꯂꯩꯁꯥꯕꯤ ꯃꯈꯣꯟ ꯐꯖ ꯐ ꯐꯖꯕ ꯐꯣꯟ ꯇꯧꯔꯒ ꯇꯨꯝꯈ꯭ꯔꯒꯦ ꯍꯥꯏꯅꯧ ꯇꯧꯔꯕꯅꯤ
ꯑꯗꯨꯗꯤ ꯆꯥꯔꯖ ꯇꯧꯈ꯭ꯔꯣꯅ ꯁꯣꯂꯥꯔꯒꯨꯝꯕꯗ
ꯂꯩꯗꯕꯒꯤꯅꯤꯅꯦꯍꯦ ꯏꯕꯦꯝꯃ
ꯊꯌ ꯊꯌ ꯊꯤꯔꯗꯩ ꯂꯥꯛꯔꯅꯦ
ꯊꯤꯔꯁꯨ ꯐꯪꯉꯔꯣꯏ ꯆꯤꯡ ꯍꯥꯏꯕꯕꯁꯤꯦ ꯄꯨꯔꯥ ꯆꯤꯡꯅꯤꯍꯦ ꯑꯩꯈꯣꯏꯗꯤ
ꯈ ꯆꯤꯡ ꯍꯧꯖꯤꯛꯀꯥꯟꯗꯤ ꯆꯤꯡꯗꯣ ꯆꯤꯡꯗ ꯂꯩꯔꯁꯨ ꯁꯇꯦꯟꯗꯔꯠ ꯌꯥꯝ ꯂꯩꯈ꯭ꯔꯦ
ꯑꯁ ꯁꯤꯇꯦꯟꯗ ꯂꯩꯇ꯭ꯔꯤꯌꯦ ꯑꯩꯈꯣꯏꯗꯤ ꯅꯠꯇꯦ ꯅꯣꯏꯗ ꯂꯩꯔꯁꯨ ꯑꯩꯈꯣꯏꯗ ꯑꯩꯈꯣꯏꯗ ꯂꯩꯗꯣꯏꯦꯕ
ꯑꯗꯨꯗꯤ ꯂꯩꯕ ꯃꯤ ꯑꯩꯈꯣꯏ ꯌꯨꯝꯗ ꯑꯗꯨꯝ ꯆꯠ ꯆꯠꯂꯒ ꯆꯥꯔꯖ ꯇꯧꯕꯗꯤ ꯌꯥꯏꯅ
ꯑ ꯃꯤꯗꯤ ꯑꯣ ꯀꯣ ꯇꯧꯕ ꯌꯥꯔꯗꯤꯀꯣ ꯚꯤꯗꯤꯑꯣ ꯀꯣꯜ ꯇꯧꯕ ꯌꯥꯔꯗꯤ ꯚꯤꯗꯤꯑꯣ ꯀꯣꯜ ꯎꯠꯍꯟꯕ ꯌꯥꯕꯅꯤ
ꯀꯔꯝꯕ ꯌꯨꯝ ꯀꯅꯥꯒꯤ ꯌꯨꯝ ꯃꯥꯏ ꯉꯥꯥꯟꯂꯒ ꯂꯩꯕ꯭ꯔꯥ ꯍꯥꯏꯕꯗ ꯎꯠꯍꯟꯕꯤꯒꯦ ꯇꯧꯕꯅꯦꯕ ꯑꯁ
ꯂꯩꯔꯝꯒꯅꯤ
ꯂꯩꯇꯦꯕ ꯑꯁ ꯄꯨꯔꯥꯇꯤꯛꯅꯦ
ꯑꯗꯨ ꯑꯗ
ꯑꯩꯁꯨ ꯆꯤꯡꯅꯦꯕꯀꯣ ꯆꯤꯡꯒꯤ ꯃꯤꯅꯦꯕꯀꯣ ꯑꯗꯨ ꯑꯣꯏꯔꯁꯨ ꯆꯤꯡ ꯑꯣꯏꯔꯁꯨ ꯑꯩꯈꯣꯏ ꯑꯩꯒꯤ ꯈꯨꯟꯗ ꯅꯠꯇꯦꯕ ꯂꯩꯔꯤꯁꯤ ꯑꯇꯣꯞꯄ ꯈꯨꯟꯗꯅꯦꯕ ꯑꯩ ꯂꯩꯔꯤꯁꯦ ꯑꯗꯨꯒꯤꯅꯤ
ꯑꯩꯗꯤ ꯅꯪꯒꯤ ꯈꯨꯟꯗ ꯂꯩꯕ꯭ꯔꯅ ꯈꯟꯕꯅꯦ ꯑꯗꯨ ꯑꯣꯏꯔꯁꯨ ꯂꯩꯐꯝꯗꯤ ꯊꯣꯛꯄꯅꯦ
ꯍꯣꯏ ꯆꯨꯝꯕ ꯉꯥꯛꯇꯅꯤ ꯇꯥꯅꯤꯡꯗꯕꯒꯤꯅꯤ
ꯑꯗꯨ ꯑꯣꯏꯔꯗꯤ ꯂꯥꯏꯛ ꯅꯠꯇ꯭ꯔꯗꯤ ꯑꯗꯨꯝ ꯑꯗꯨꯝ ꯃꯝꯂꯒ ꯑꯗꯨꯝ ꯂꯩꯗꯣꯏꯅꯦ ꯅꯣꯏꯒꯤ ꯅꯪ
ꯍꯣꯏ ꯑꯁ ꯐꯣꯟ ꯇꯧꯕꯗꯨ ꯂꯩꯔꯦ ꯏꯕꯥꯅꯤ ꯑꯗꯨꯝ ꯄꯨꯟꯅ ꯂꯩꯃꯤꯟꯅꯔꯗꯤ ꯍꯦꯟꯅ ꯅꯨꯡꯉꯥꯏꯒꯗꯕꯅꯦ ꯑꯁ
ꯣꯅꯦ ꯣꯅꯦ
ꯎꯝ ꯑꯗꯨꯁꯨ ꯅꯨꯡꯉꯥꯏꯕ ꯃꯥꯥꯟꯅꯦꯕꯀꯣ
ꯍ ꯃꯥꯝꯅꯁꯨ ꯑꯗꯨꯝ ꯋꯥꯔꯤꯁꯤꯅꯥꯕꯨꯗꯤ ꯌꯥꯏꯅ
ꯑꯩ ꯃꯝꯕꯗꯨꯗꯤ ꯀꯩꯁꯨ ꯀꯥꯏꯗꯦꯅꯦ ꯀꯥꯡꯆꯤꯛꯀꯦꯔꯥ ꯀꯔꯤꯆꯤꯛ ꯔ ꯈꯪꯗꯦ ꯒꯨꯗ ꯅꯥꯢꯇ ꯄꯥꯢꯔꯒ ꯑꯗꯨꯝ
ꯑꯗꯨꯅꯦ ꯒꯨꯗ ꯅꯥꯏꯠꯗꯤ ꯂꯩꯕꯨꯗꯤ ꯂꯩꯕ꯭ꯔꯣ
ꯑ ꯂꯩꯌꯦ ꯑꯩ ꯈꯣꯂꯥ ꯑꯣꯏꯅ ꯂꯩꯕꯅꯦ ꯑꯩ ꯊꯕꯛ ꯁꯨꯔꯒ ꯂꯩꯕꯅꯦ
ꯑꯥ
ꯒꯨꯟꯅꯥꯏꯁꯨ ꯂꯩꯌꯦ ꯊꯥꯡꯁꯨ ꯂꯩꯦ ꯂꯣꯏꯅ ꯂꯩꯌꯦꯗ ꯊꯧꯋꯥꯠꯄ ꯂꯩꯇꯦꯗ ꯑꯗꯣ ꯅꯪꯒꯤ ꯀꯩꯅꯣ ꯐꯨꯕꯣ ꯐꯦꯟꯗꯤ ꯀꯔꯝꯕꯔꯣ ꯅꯪꯒꯤ ꯐꯦꯟ ꯀꯔꯝꯕ ꯁꯄꯣꯔꯠ ꯇꯧꯒꯦ
ꯑꯩꯗꯤ ꯏꯁꯄꯦꯟꯅꯦ
ꯑꯁ ꯏꯕꯅꯤ ꯃꯅꯥꯏꯍꯦ
ꯃꯁ ꯄꯦꯟ꯭ꯔꯥ
ꯑꯁ ꯌꯥꯝ ꯅꯨꯡꯁꯤꯗ
ꯑꯩ ꯁ꯭ꯄꯦꯟ ꯇꯧꯋꯦ ꯍꯟꯗꯛꯁꯦ ꯐꯖꯅ
ꯑꯩꯁꯨ ꯍꯟꯗꯛꯇꯤ ꯐꯖꯅ ꯏꯁꯄꯦꯟ ꯇꯧꯋꯦ
ꯁ꯭ꯄꯦꯟꯕꯨꯗꯤ ꯇꯧꯋꯦ ꯑꯗꯨꯕꯨ ꯉꯁꯤꯅꯥꯒꯗꯕꯗꯣ ꯑꯥꯔꯖꯦꯟꯇꯤꯅꯥꯒ ꯏꯪꯂꯦꯟꯟꯅꯐꯥꯎꯀꯣ
ꯎꯝ
ꯑꯗꯣ ꯉꯁꯤꯒꯤꯁꯦ ꯏꯪꯂꯦꯟꯗ ꯑꯣꯏꯅ ꯑꯩ ꯁꯞꯄꯣꯔꯠ ꯇꯧꯕꯅꯦꯕ
ꯀꯔꯤꯒꯤ ꯑꯥꯔꯖꯦꯟꯇꯤꯅꯥꯗꯤ
ꯑꯦ ꯃꯦꯁꯤꯗꯣ ꯃꯁꯛ ꯅꯨꯡꯁꯤꯕ꯭ꯔꯅꯦ
ꯃꯥꯒꯤ ꯃꯁꯛꯇꯣ ꯅꯨꯡꯁꯤꯅ
ꯅꯨꯡꯁꯤꯗꯦꯗ ꯒꯣꯠ ꯀꯥꯏꯅ ꯄꯨꯔꯥ ꯒꯣꯠ ꯃꯥꯜꯂꯦ ꯍꯥꯃꯦꯡ ꯃꯅꯤ ꯄꯨꯔꯥ
ꯏꯗꯤ ꯃꯁꯛꯇꯣ ꯅꯨꯡꯁꯤꯌꯦ ꯌꯦꯡꯕꯗ ꯑꯗꯨ ꯑꯔꯖꯨꯟ ꯃꯤ ꯃꯌꯥꯝꯅ ꯁꯞꯄꯣꯔꯠ ꯁꯞꯄꯣꯔꯠ ꯇꯧꯃꯟꯕꯒꯤ ꯇꯟꯕ
ꯎꯝ ꯃꯤ ꯍꯣꯢ ꯐꯦꯟ ꯌꯥꯝꯃꯟꯕꯒꯤꯀꯣ ꯈꯔ ꯄꯣꯡꯈ꯭ꯔꯦꯍꯦ ꯃꯤꯁꯤꯁꯨ ꯍꯟꯗꯛꯁꯦ ꯔꯣꯅꯤꯌꯥꯗꯒꯤ ꯍꯦꯟꯅ ꯄꯣꯡꯈ꯭ꯔꯦ
ꯑꯗꯨꯅꯦ ꯑꯦꯁ ꯔꯣꯅꯥꯜꯁꯨ ꯍꯧꯖꯤꯛ ꯍꯧꯖꯤꯛ ꯀꯥꯔꯗꯤ ꯑꯗꯨꯃꯥꯏꯅ ꯇꯧꯗꯣꯏꯅꯦ
ꯎ ꯑꯁ ꯃꯤꯁꯤꯗ ꯑꯩꯈꯣꯏ ꯈꯨꯟ ꯑꯈꯣꯏ ꯆꯤꯡꯒꯤ ꯃꯤ ꯑꯣꯏꯔꯝꯃꯕ ꯑ ꯅꯍ ꯍꯥꯟꯅ ꯃꯥꯁ ꯎꯞꯄꯒꯞ ꯐꯖꯅ ꯐꯨꯔꯅꯤ
ꯀꯤꯁ ꯃꯤꯗꯕꯨꯣ
ꯀꯜꯂꯛꯇꯔꯣ ꯅꯪꯗꯤ
ꯆꯂꯥꯛ ꯇꯗꯗꯤ ꯀꯩꯁꯨ ꯀꯦ ꯃꯁꯥꯄꯨꯗꯤ ꯅꯨꯡꯁꯤꯌꯦ ꯑꯗꯣ ꯈꯪꯗꯦ ꯏꯁꯄꯦꯟ ꯑꯣꯏꯅ ꯄꯥꯝꯕꯝ ꯔꯣꯅꯥꯜꯗꯣꯁꯨ ꯍꯧꯖꯤꯛ ꯀꯔꯗꯤ ꯐꯒꯕ ꯃꯦꯁꯤꯒ ꯃꯦꯁꯤ ꯐꯦꯟꯒ ꯔꯣꯅꯥꯜꯗꯣ ꯐꯦꯟꯒꯤ ꯑꯗꯨꯝ ꯈꯠꯅ ꯈꯠꯅꯕꯗꯣ
ꯑꯣꯝ
ꯌꯦꯡꯕ ꯅꯨꯡꯉꯥꯏꯅ
ꯈꯪꯗꯦꯗ ꯔꯣꯅꯦꯜꯗꯣꯗꯤ ꯀꯩꯅꯣ ꯃꯥꯗꯤ ꯏꯔꯣ ꯀꯞꯇ ꯑꯗꯨꯝ ꯐꯥꯎꯋꯦ ꯍꯥꯏꯕꯅꯦꯛ ꯀꯩꯅꯣ ꯒꯣꯜꯗꯣ ꯏꯁꯀꯣꯔ ꯈꯔ ꯌꯥꯝ ꯇꯧꯕꯒꯤ ꯐꯥꯎꯋꯦ ꯍꯥꯏꯕ ꯋꯥꯅꯦꯕ ꯑꯣꯛ ꯋꯥꯔ ꯀꯞꯇꯗꯤ ꯄꯥꯛ ꯃꯥ ꯋꯥꯔꯀꯞꯇ ꯄꯨꯗ꯭ꯔꯤꯌꯦꯕ ꯑꯣꯄꯣꯔꯆꯨꯀꯔꯣꯗꯤ ꯀꯣ
ꯍꯣꯏ ꯍꯣꯏ
ꯑꯗꯣꯒꯦ
ꯍꯧꯖꯤꯛ ꯍꯧꯖꯤꯛꯇꯤ ꯃꯥ ꯃꯥꯒ ꯑ ꯀꯔꯤ ꯍꯥꯏꯁꯤꯔꯥ ꯎꯝ ꯃ ꯃꯥꯒꯁꯅ ꯎꯝ ꯑ ꯑꯗꯣ ꯎꯝ ꯃꯥꯒꯤ ꯃꯥꯥꯏꯁꯦ ꯍꯪꯗꯦ ꯃꯉꯣꯟꯗꯁꯨ ꯕꯣꯜꯒꯨꯝꯕꯗꯤ ꯄꯥꯁ ꯇꯧꯍꯟꯗꯦꯅ
ꯍꯥ ꯍꯥꯏ ꯑꯗꯨꯕꯨꯗꯤ ꯇꯧꯒꯔꯦ ꯑꯗꯨꯒꯤ ꯀꯩꯅꯣ ꯏꯟꯁꯇꯥꯒ꯭ꯔꯥꯝ ꯀꯔꯤ ꯀꯔꯤꯗ ꯑꯗꯨꯝ ꯈꯟꯅꯒ ꯂꯩꯗꯨꯗꯤ
ꯑꯥ
ꯑꯗꯨꯅꯦ ꯃꯦꯁꯤ ꯐꯦꯟꯒ ꯍꯣꯏ ꯍꯣꯏ ꯍꯣꯏ ꯃꯦꯁꯤ ꯐꯦꯟꯒ ꯔꯣꯅꯦꯗꯣ ꯐꯦꯟ ꯑꯩꯈꯣꯏꯒꯤ ꯃꯐꯝꯗ ꯀꯣ ꯑꯗꯨꯝ ꯐꯦꯟꯁꯦ ꯑꯗꯨꯝ ꯈꯠꯅꯔꯒ ꯂꯩꯔꯦꯕꯀꯣ
ꯎꯝ
ꯃꯣꯏ ꯀꯩꯅꯣ ꯑꯗꯦꯟꯁ ꯑꯣꯏꯅ ꯐꯝꯃꯒ ꯂꯩꯕ ꯃꯤ ꯐꯦꯟꯁꯤꯡꯗꯤ ꯀꯔꯤꯒꯤ ꯈꯥꯟꯅꯔꯣꯏꯗ꯭ꯔꯣ ꯑꯁꯤꯗꯤ
ꯑꯗꯨꯅꯦ
ꯍꯥꯄ ꯃꯤꯐꯥꯎ ꯌꯥꯎꯔꯝꯃꯅꯤꯅꯦꯕ
ꯍ ꯍ
ꯑꯈꯣꯏꯗ ꯐꯥꯎ ꯑꯁ ꯐꯖꯅ ꯈꯠꯅꯔꯒ ꯂꯩꯕ
ꯐꯨꯟꯅꯤꯡꯅꯦꯗ ꯐꯨꯟꯅꯤꯡꯗꯦ ꯅꯨꯡꯁꯤꯌꯦ
ꯑꯩ ꯑꯩꯗꯤ ꯑꯗꯨꯝ ꯈꯠꯅꯕꯗꯣ ꯌꯦꯡꯕ ꯅꯨꯡꯉꯥꯏꯌꯦ ꯁꯤꯇ ꯑꯁꯀ ꯊꯒꯗꯦ ꯎꯝ
ꯑꯝ ꯉꯝꯗꯦ ꯍꯥꯏꯅ ꯐꯝꯃꯒ ꯀꯞꯂꯒ ꯂꯩꯕꯗꯣ ꯑꯁꯤ ꯌꯦꯡꯉꯀ ꯃꯤꯀꯞ ꯊꯣꯛꯀꯦ ꯇꯧꯕꯅꯦ ꯑꯈꯣꯏꯁꯤ ꯍꯣꯏ ꯍꯥꯎ ꯍꯥꯎ ꯑꯗꯨꯒ ꯀꯥꯞꯊꯣꯛꯑꯒ ꯀꯔꯤ ꯊꯣꯛꯑꯒ ꯀꯔꯤ ꯀꯅꯥꯕ꯭ꯔꯥ ꯑꯩꯈꯣꯏꯒꯤ ꯂꯣꯁ ꯑꯣꯏ ꯀꯅꯥꯗ
ꯎꯝ ꯑꯣ ꯑꯩꯈꯣꯏꯅ ꯈꯟꯅꯔꯁꯨ ꯃꯣꯏꯗꯤ ꯈꯪꯉꯔꯣꯏꯕ ꯗꯔꯀꯥꯔ ꯂꯩꯇ ꯇꯦꯕ ꯈꯞꯅꯔꯁꯨ ꯃꯣꯏ ꯃꯁꯥꯅ ꯈꯥꯡꯅꯗꯤ ꯐꯩ
ꯑꯝ ꯑꯗꯨꯅꯦ ꯐꯨꯕꯣꯜꯒꯤ ꯋꯥꯔꯤꯁꯨ ꯅꯨꯡꯉꯥꯏꯌꯦꯀꯣ
ꯎꯝ
ꯑ ꯀꯩꯅꯣ ꯅꯪ ꯑꯩ ꯋꯥ ꯑꯃ ꯍꯪꯒꯦꯅꯦ ꯇꯝꯗ ꯂꯩꯕ꯭ꯔꯣ ꯆꯤꯡꯗ ꯂꯩꯕ꯭ꯔꯣ ꯁ꯭ꯀꯨꯜ ꯀꯥꯕ꯭ꯔꯣ
ꯎꯝ ꯁ꯭ꯀꯨꯜꯗꯤ ꯀꯥꯗꯦꯗ ꯁꯀꯨꯜꯗꯤ ꯀꯥꯕ ꯂꯩꯈ꯭ꯔꯦ ꯀꯣꯂꯦꯖꯁꯨꯨ ꯀꯥꯗꯦ
ꯒ꯭ꯔꯦꯗꯨꯌꯦꯁꯟ
ꯑꯗꯨꯨꯁꯨ ꯇꯧꯗꯦ
ꯊꯕꯛ ꯇꯧꯔꯒ ꯂꯩꯕ꯭ꯔꯣ
ꯍ ꯊꯕꯛ ꯊꯕꯛ ꯎꯝ ꯊꯕꯛ ꯇꯧꯗ꯭ꯔꯤ
ꯀꯟꯅ ꯊꯤꯔꯤꯕ꯭ꯔꯣ
ꯀꯟꯅꯁꯨ ꯊꯤꯗ꯭ꯔꯤꯌꯦ
ꯑ ꯈꯔꯗꯤ ꯍꯣꯠꯅꯔꯦ ꯔꯦꯟꯁ ꯔꯦꯟꯁ ꯂꯩꯕ꯭ꯔꯣ
ꯅꯠꯇꯦ ꯍꯣꯁꯇꯦꯜꯗ
ꯑꯣ ꯑꯁ ꯍꯣꯁꯇꯦꯜꯗꯨꯗ ꯁꯨꯃꯥꯏꯅ ꯐꯣꯟ ꯑꯣꯄꯦꯟꯗ ꯇꯧꯕ ꯌꯥꯕ꯭ꯔꯥꯅꯦ
ꯎꯝ ꯇꯧꯕ ꯌꯥꯗ꯭ꯔꯦ ꯑꯈꯣꯏꯅ ꯂꯣꯏꯅ ꯄꯥꯏꯌꯦ ꯄꯥꯢꯌꯦ ꯉꯍꯥꯛ ꯉꯗ꯭ꯔ ꯉꯔꯥꯡ ꯑꯈꯣꯏ ꯃꯦꯝ ꯗꯥꯏꯔꯦꯛꯇꯔꯈꯣꯏ ꯐꯣꯟ ꯆꯦꯛ ꯇꯧꯕ ꯂꯥꯛꯑꯦꯕ ꯁ ꯄꯈꯠ ꯄꯁꯤ ꯗ ꯐ ꯐꯥꯎꯔꯦ ꯗꯤ ꯐꯥꯏꯝ ꯂꯧꯒꯅꯦꯕ ꯑꯩꯈꯣꯏꯒꯤ
ꯑꯣ ꯀꯌꯥ
ꯑ ꯐꯥꯏꯚ ꯊꯥꯎꯖꯟ
ꯑꯁ ꯌꯥꯝꯃꯜꯂꯤꯍꯦ ꯑꯗꯨꯗꯤ ꯅꯪꯅ ꯇꯥꯏꯝ ꯑꯃꯒꯤ ꯇꯥꯏꯃꯗꯒꯤ ꯍꯦꯟꯅ ꯌꯥꯝꯃꯤꯅꯦꯍꯦ
ꯂꯩꯇꯦ
ꯆꯦꯛꯁꯤꯜꯂꯨꯔꯔꯍꯦ ꯀꯟꯅ ꯅꯣꯛꯀꯅꯣ ꯍꯦ ꯐꯣꯟ ꯇꯧꯔꯁꯨ ꯅꯨꯡꯁꯤꯅ ꯇꯞꯅ ꯇꯧꯁꯤ ꯍꯦ
ꯍꯣꯏ ꯑꯣ ꯑꯩꯈꯣꯏ ꯑꯩꯈꯣꯏ ꯑꯩꯈꯣꯏ ꯄꯥꯏꯔꯦ ꯍꯥꯏꯕ ꯈꯪꯉꯦꯕ ꯑꯗꯣ ꯑ
ꯑꯣꯄꯦꯟꯗ ꯇꯧꯗꯕꯤꯗ
ꯅꯠꯇꯦ ꯑꯩꯈꯣꯏꯒꯤ ꯃꯤꯒꯤ ꯄꯣꯠꯆ ꯆꯩꯗꯣ ꯃꯣꯏꯅ ꯄꯥꯏꯕꯁꯨ ꯁꯨ ꯌꯥꯗꯦꯕ ꯃꯥꯡꯗꯗꯤ ꯃꯣꯏꯕꯨ ꯇꯥꯏꯅꯗꯣꯏꯅꯦꯕ ꯑꯗꯨ ꯑꯣꯏꯕꯒꯤ ꯑꯩꯈ ꯑꯩꯈꯣꯏꯅ ꯑꯩꯈꯣꯏꯕꯨ ꯑꯗꯨꯝ ꯂꯧꯊꯣꯛꯄꯤꯌꯣꯅ ꯍꯥꯏꯌꯦꯦ ꯑꯩꯈꯣꯏꯅ ꯂꯧꯊꯣꯛꯄ ꯀꯥꯟꯗ ꯃꯣꯏꯅ ꯑꯗꯨꯝ ꯄꯣꯠꯩꯁꯤꯡꯗꯣ ꯌꯦꯡꯒ ꯑꯗꯨꯝ ꯆꯩꯛ ꯇꯧꯋꯦꯕ ꯇ꯭ꯔꯣꯂꯤ ꯇ꯭ꯔꯣꯂꯤ ꯐꯥꯎꯁꯨ ꯂꯧꯊꯣꯛꯑꯦ
ꯑꯁ ꯑꯣ
ꯑꯩꯈꯣꯏꯒꯤ ꯕꯦꯖꯇ ꯑꯍꯨꯝꯅꯦ ꯐꯥꯕ
ꯑꯗꯣ ꯀꯩꯅꯣ ꯅꯣꯏꯗ ꯆꯦꯛ ꯇꯧꯕꯗꯨꯗꯤ ꯅꯨꯄꯤꯗꯤ ꯅꯨꯄꯤꯅꯦꯀꯣ
ꯑꯣ ꯑꯩꯈꯣꯏꯗꯗꯤ ꯅꯨꯄꯥ ꯂꯥꯛꯄ ꯌꯥꯗꯦ ꯅꯨꯄꯤꯒꯤ ꯍꯣꯁꯇꯦꯜ ꯑꯣꯏꯕꯅꯤꯅ ꯅꯨꯄꯥ ꯂꯥꯛꯄ ꯌꯥꯗꯦ ꯅꯨꯄꯤ ꯈꯛꯇꯅꯦ ꯑꯣꯖꯥ ꯐꯥꯎꯁꯨ ꯅꯨꯄꯤ ꯅꯨꯄꯤ ꯐꯇꯃꯦ
ꯀꯩꯅꯣ ꯍꯣꯁꯛ ꯈꯔꯗꯤ ꯒꯥꯔꯖꯦꯟꯁꯦ ꯅꯨꯄꯥꯅ ꯅꯨꯄꯥ ꯈꯛꯇꯅ ꯇꯧꯕꯁꯨ ꯌꯥꯎꯋꯦꯕꯀꯣ
ꯍꯣꯏ ꯍꯣꯏ
ꯑꯗꯨꯗꯤ ꯕꯦꯔꯥ ꯀꯥꯔꯦꯍꯦ
ꯑꯁ ꯑꯩꯈꯣꯏ ꯑꯗꯨꯃ